ꯍꯜꯂꯣ
ꯇꯥꯔꯕ꯭ꯔꯣ
ꯑꯣ ꯇꯥꯔꯦ ꯇꯥꯔꯦ
ꯍꯩꯍꯥ
ꯀꯩꯇꯧꯔꯤꯅꯣ
ꯑꯗꯨꯝ ꯂꯩꯌꯦꯗ
ꯍꯝ ꯍꯝ ꯉꯁꯤꯗꯤ ꯕꯣꯜ ꯂꯩꯇꯕꯅꯤꯅ ꯉꯟꯅ ꯇꯨꯝꯒꯗꯕ ꯃꯥꯜꯂꯦꯀꯣ
ꯇꯨꯝꯂꯣꯏ ꯑꯩꯁꯦ ꯊꯕꯛ ꯑꯃ ꯊꯣꯛ
ꯁꯟꯅꯕ꯭ꯔꯥ
ꯒꯦꯝ ꯒꯦꯝ ꯁꯥꯟꯅꯩ ꯑꯗꯨ ꯑꯞꯗꯦꯠꯁꯨ ꯇꯧꯗꯕ ꯑꯁꯤ ꯀꯔꯝꯍꯥꯏꯅ ꯇꯧꯒꯅꯤ ꯉꯁꯤ ꯑꯍꯤꯡꯁꯤ ꯃꯊꯥ ꯁꯥꯔꯒ ꯂꯩꯌꯦ
ꯑꯁ ꯂꯣꯏꯔꯦ ꯇꯧꯊꯣꯛꯄꯒ ꯂꯣꯏꯔꯦꯅꯦ ꯀꯩꯅꯣ
ꯉꯁꯥꯏ ꯉꯁꯤꯗꯨꯀꯣ ꯑꯩꯒꯤ
ꯀꯩꯅꯣꯗꯣ ꯔꯤꯆꯥꯔꯖꯁꯨ ꯇꯧꯍꯧꯗꯕ ꯑꯗꯒꯤ
ꯑꯣ
ꯑꯩ ꯋꯥꯏꯐꯥꯏꯗꯣ ꯔꯤꯆꯥꯔꯖ ꯇꯧꯍꯧꯗ꯭ꯔꯦꯕ ꯑꯩ ꯉꯁꯤꯅꯤꯠ ꯅꯨꯡꯉꯥꯏꯇꯦ ꯅꯨꯡꯉꯥꯏꯇꯦ ꯍꯥꯏꯕꯁꯤꯗꯤ
ꯍꯣꯏꯅꯦ ꯑꯗꯨꯅꯦꯕ ꯆꯞꯄꯦꯕ ꯅꯪꯒꯤ ꯈꯣꯟꯖꯦꯜꯗꯣ
ꯎꯝ ꯁꯨꯝ ꯌꯦꯡꯕꯗ ꯃꯦꯁꯦꯖꯇꯣ ꯑꯩ ꯃꯦꯁꯦꯖ ꯌꯦꯡꯕꯗ ꯔꯤꯆꯥꯔꯖꯇꯣ ꯂꯣꯏꯔꯝꯃꯦ ꯑꯗꯒꯤ ꯉꯔꯥꯡ ꯂꯣꯏꯔꯝꯕ ꯃꯥꯜꯂꯦ ꯑꯗꯨꯗꯒꯤ ꯐꯣꯟ ꯗꯥꯇꯥꯗ ꯍꯌꯦꯡꯗꯤ ꯁꯥꯟꯅꯕ ꯆꯠꯀꯅꯤ
ꯀꯥꯏꯗ
ꯐꯤꯠꯅꯦꯁ ꯁꯦꯟꯇꯔꯗ
ꯕꯣꯜ
ꯕꯣꯜ ꯅꯠꯇꯦ ꯐꯤꯠꯅꯦꯁꯀꯤ꯫
ꯑꯣ ꯍꯣ ꯍꯣ ꯍꯣ ꯒ꯭ꯌꯥꯟ ꯇꯥꯔꯦ ꯈꯪꯉꯦ
ꯎꯝ
ꯅꯨꯡꯉꯥꯏꯌꯦꯗ ꯈꯜꯂꯨꯔꯒ ꯆꯦꯁ
ꯑꯩꯒꯤ ꯑꯩꯒꯤ ꯀ꯭ꯂꯥꯏꯟꯁꯤꯡꯗꯨꯁꯨ ꯋꯥꯟ ꯋꯤꯛ ꯁꯨꯔꯦ ꯑꯩ ꯆꯠꯇꯕꯁꯤ ꯑꯩꯒꯤ ꯀ꯭ꯂꯥꯏꯟ ꯈꯣꯏꯗꯖꯨ ꯑꯩ ꯂꯥꯛꯑꯣꯏ ꯋꯥꯟ ꯋꯤꯛꯇꯤ ꯕꯣꯜ ꯕꯣꯜ ꯂꯩꯕꯁꯤ ꯌꯦꯡꯒꯅꯤ ꯑꯩ ꯂꯥꯛꯑꯣꯏ ꯍꯥꯏꯕꯤꯕꯒꯤ ꯑꯩ ꯆꯠꯇ꯭ꯔꯦ ꯍꯥꯏꯗꯣ
ꯎꯝ
ꯑꯩꯁꯨ ꯆꯠꯇ꯭ꯔꯕꯅꯤꯅ ꯐꯤꯠꯅꯦꯁ ꯆꯠꯇ꯭ꯔꯕꯅꯤꯅ ꯑꯩꯁꯨ ꯏꯁꯥꯁꯦ ꯍꯧꯖꯤꯛꯁꯤ ꯋꯦꯠꯃꯨꯛꯀ ꯋꯦꯠ ꯒꯦꯟꯃꯨꯛ ꯇꯧꯔꯛꯄꯅꯤ ꯋꯥꯟ ꯋꯤꯛ ꯆꯠ ꯆꯠꯇꯕꯁꯦ
ꯑꯁ ꯂꯣꯏꯔꯦꯍꯦ ꯑꯗꯨꯝ ꯇꯧꯕ ꯃꯥꯜꯂꯦꯀꯣ
ꯗꯨꯝ ꯊꯣꯏ
ꯆꯠ ꯆꯠꯂꯒ ꯅꯨꯃꯤꯠ ꯃꯅꯤ ꯑꯗꯨꯝ ꯄꯣꯊꯥꯕꯗꯣ ꯁꯨꯃꯥꯏ ꯍꯦꯟꯅ ꯍꯦꯟꯒꯠꯄ ꯃꯥꯜꯂꯦꯕ ꯋꯦꯠꯇꯣ
ꯁꯤꯅꯦꯗ ꯆꯠ ꯆꯠꯂꯒ ꯍꯦꯟꯒꯠꯄ ꯆꯠꯇ꯭ꯔꯒ ꯍꯦꯟꯒꯠꯄ ꯍꯥꯏꯁꯤꯀꯣ ꯁꯤꯅꯦꯗ ꯍꯥꯏꯗꯤ ꯅꯪꯁꯤ ꯑꯩꯈꯣꯏꯁꯦ ꯍꯧꯖꯤꯛꯀꯤ ꯆꯠꯄ ꯃꯇꯝꯗꯗꯤꯀꯣ ꯇꯥꯕ꯭ꯔꯣ ꯁꯥꯟꯅꯕ ꯆꯠ ꯁꯥꯟꯅꯕ ꯆꯠꯄ ꯑꯗꯨꯝ ꯆꯠꯂꯒꯗꯤ ꯏꯁꯥꯁꯤ ꯑꯣ ꯑꯩꯁꯦ ꯋꯦꯠ ꯂꯣꯁꯀꯤꯗꯃꯛꯇ ꯑꯣꯔ ꯐꯦꯠ ꯂꯣꯁ ꯀꯤꯗꯃꯛꯇ ꯑꯩꯁꯤ ꯁꯤꯒꯤ ꯐꯤꯠꯅꯦꯁ ꯁꯦꯟꯇꯔꯗ ꯑꯩ ꯂꯥꯛꯄꯅꯤ ꯍꯥꯏꯕꯁꯤ ꯀꯣꯛꯇ ꯑꯗꯨꯝ ꯂꯩꯒꯤꯅꯤꯕꯀꯣ ꯑꯗꯨꯒ ꯆꯠꯇ꯭ꯔꯒꯗꯤ ꯍꯥꯟꯅ ꯃꯣꯏ ꯑꯅꯧꯕ ꯑꯩꯈꯣꯏꯒꯤ ꯆꯥꯛꯇꯨ ꯈꯔ ꯆꯥꯔꯁꯨ ꯅꯍꯥꯟꯗꯒꯤ ꯀꯟꯇ꯭ꯔꯣꯜꯗ ꯂꯩꯔꯛ ꯄꯗꯣ ꯆꯠꯇꯕ ꯅꯨꯃꯤꯠꯇꯗꯤ ꯑꯗꯨꯝ ꯆꯥꯔꯛꯄꯁꯦ ꯍꯥꯎꯕꯅꯦꯕ ꯆꯥꯛꯁꯦ ꯆꯥꯛ ꯑꯦꯟꯁꯥꯡ ꯑꯥꯗ ꯁꯥꯟ ꯑꯥꯗ ꯍꯨꯃꯥꯡ ꯂꯧꯊꯣꯛꯂꯨꯔꯒ ꯍꯜꯂꯛꯑꯒꯒ ꯇꯧꯕꯁꯤ ꯆꯥꯛꯁꯤ ꯌꯥꯝ ꯌꯥꯝ ꯆꯥꯅꯤꯡꯕꯅꯦꯕ ꯑꯗꯨ ꯆꯠꯇ꯭ꯔꯒꯗꯤ ꯈꯣꯏꯒꯤ ꯑꯩꯈꯣꯏꯗ ꯁꯄ꯭ꯂꯤꯃꯦꯟ ꯑꯩꯈꯣꯏꯅ ꯁꯄ꯭ꯂꯤꯃꯦꯟ ꯀꯩꯅꯣ ꯇꯧꯕꯁꯤ ꯁꯤꯖꯤꯟꯅꯕ ꯁꯄ꯭ꯂꯤꯃꯦꯟꯁꯤꯡꯁꯤ ꯆꯥꯗꯦꯕ ꯆꯠꯇꯕ ꯃꯇꯝꯗꯗꯤ ꯁꯄ꯭ꯂꯤꯃꯦꯟꯁꯦ ꯄ꯭ꯔꯣꯇꯤꯟ ꯀꯔꯤ
ꯃꯟꯅꯕꯅꯦꯕ ꯆꯠꯀꯗꯕꯅꯦ ꯆꯠꯀꯦꯅ ꯀꯩꯅꯣ ꯑꯦꯗꯃꯤꯁꯟ ꯇꯧꯕꯤꯔꯗꯤ ꯅꯠꯇ꯭ꯔꯣ
ꯆꯠꯀꯗꯧꯕꯗꯣ ꯍꯨꯃꯥꯡ
ꯕꯣꯜꯅ ꯍꯦꯟꯅ ꯉꯝꯈ꯭ꯔꯦꯕ ꯍꯥ
ꯑꯗꯨꯒꯤ ꯑꯩꯁꯨ ꯃꯣꯏꯅ ꯐꯣꯟ ꯇꯧꯔꯛꯑꯩꯁꯤ ꯕꯣꯜ ꯂꯩꯕꯅꯤꯅ ꯑꯩꯁꯨ ꯂꯥꯛꯑꯣꯏ ꯅꯣꯏ ꯂꯥꯛ ꯒꯔꯥ ꯂꯥꯛꯑꯣꯏꯗ꯭ꯔꯥ ꯑꯩꯅ ꯈꯪꯗꯦ ꯍꯥꯏꯕꯗꯒꯤ ꯑꯩꯁꯨ ꯆꯠꯇ꯭ꯔꯕꯅꯤꯅ ꯁꯄ꯭ꯂꯤꯃꯦꯟꯗꯨ ꯆꯥꯗꯕꯅꯤꯅ ꯆꯥꯛꯁꯨ ꯂꯥꯝꯃꯦꯕ ꯑꯗꯨꯒꯤ ꯑꯗꯨꯒꯤ ꯀꯥꯟ ꯆꯥꯛ ꯆꯥꯕꯁꯤ ꯀꯟꯇ꯭ꯔꯣꯜ ꯂꯩꯇꯕꯒꯤ ꯑꯗꯨꯝ ꯆꯥꯔꯦ ꯊꯥꯎꯁꯨ ꯋꯥꯟ ꯋꯤꯛ ꯀꯟꯇꯤꯅ꯭ꯌꯨꯗ ꯊꯥꯎ ꯆꯥꯕꯅꯤꯅꯦ ꯑꯩꯁꯦ
ꯑꯍꯣ ꯄꯨꯔꯥ ꯂꯣꯏꯔꯝꯒꯅꯤꯅꯦ ꯑꯗꯨꯗꯤ ꯍꯦꯟꯅ ꯍꯦꯟꯒꯠꯂꯛꯂꯝꯒꯅꯤꯅꯦ
ꯋꯦꯠꯄꯨꯗꯤ ꯍꯧꯖꯤꯛꯁꯦ ꯑꯦꯠꯇꯤ ꯐꯥꯏꯚ ꯉꯁꯤ ꯑꯩ ꯌꯦꯡꯕꯗ ꯑꯦꯠꯇꯤ ꯆꯥꯛ ꯆꯥꯗ꯭ꯔꯤꯉꯩꯗ ꯌꯦꯡꯕꯗꯣ ꯑꯌꯨꯛꯇ ꯑꯦꯠꯇꯤꯒ ꯐꯥꯏꯚ ꯑꯦ ꯑꯩꯠꯇꯤ ꯂꯩꯌꯦꯀꯣ ꯆꯥꯛ ꯆꯥꯗ꯭ꯔꯤꯉꯩꯗ ꯌꯦꯡꯕꯗꯣ
ꯑꯥꯎ
ꯑꯗꯨꯒ ꯆꯥꯛ ꯆꯥꯕ ꯃꯇꯨꯡꯗ ꯌꯦꯡꯕꯗ ꯑꯦꯠꯇꯤ ꯊ꯭ꯔꯤ ꯑꯦꯠꯇꯤ ꯐꯣꯔ ꯑꯩꯠꯇꯤ ꯐꯥꯏꯚ ꯅꯨꯃꯤꯗꯥꯡꯗ ꯉꯁꯨꯛꯁꯨ ꯅꯨꯃꯤꯗꯥꯡ ꯁꯨꯃꯨꯛꯀ ꯆꯥꯔꯕꯗꯤ ꯑꯩꯠ ꯇꯤꯐꯥꯏꯚꯇꯤ ꯀꯝꯄꯜꯁꯔꯤ ꯂꯩꯔꯅꯤꯕ
ꯍꯣꯏꯕ ꯑꯗꯨꯅꯦ ꯀꯩꯅꯣ ꯅꯨꯄꯤꯗꯣ ꯑꯗꯣ ꯁꯤꯛꯁꯇꯤ ꯐꯥꯏꯚ ꯀꯥꯔꯗꯤ ꯑꯣꯚꯔꯋꯦꯠ ꯑꯣꯏꯕ꯭ꯔꯥ ꯆꯍꯤ ꯀꯨꯟ ꯃꯔꯤ ꯀꯨꯟꯍꯨꯝꯗꯣꯏ ꯑꯣꯏꯕ ꯃꯤꯗꯣ
ꯁꯤꯛꯁꯇꯤ ꯐꯥꯏꯚ ꯑꯣꯏꯔꯗꯤ ꯅꯨꯄꯤꯗꯗꯤ
ꯑꯣꯚꯔ ꯐꯤꯠꯅ ꯐꯥꯏꯚ ꯄꯣꯏꯟ ꯋꯥꯟ ꯐꯥꯏꯚ
ꯐꯥꯏꯚ ꯐꯥꯏꯚ ꯄꯣꯏꯟ ꯋꯥꯟ ꯐꯥꯏꯚ ꯇ꯭ꯋꯦꯟꯇꯨ ꯁꯤꯛꯁꯇꯤ ꯐꯥꯏꯚ ꯑꯣꯏꯔꯒꯗꯤ ꯈꯔꯗꯤ ꯑꯣꯚꯔꯗꯤ ꯑꯣꯏꯔꯦ ꯁꯤꯛꯁꯇꯤ ꯐꯤꯞꯇꯤ ꯐꯥꯏꯞ ꯇꯨ ꯐꯤꯞꯇꯤ ꯐꯥꯏꯞ ꯇꯨ ꯐꯤꯐꯇꯤꯗ ꯂꯩꯅꯕ ꯍꯣꯠꯅꯒꯗꯧꯕꯅꯦꯕꯀꯣ ꯅꯨꯄꯤꯗ
ꯑꯣ
ꯑꯗꯨꯒ ꯃꯨꯛꯀ ꯐꯤꯞꯇꯤ ꯐꯥꯏꯚ ꯐꯣꯔꯇꯤ ꯌꯧꯔꯒꯗꯤ ꯍꯦꯟꯃꯟꯈ꯭ꯔꯦ ꯆꯍꯤꯗꯤ ꯇ꯭ꯋꯦꯟꯇꯤ ꯊ꯭ꯔꯤ ꯇ꯭ꯋꯦꯟꯇꯤ ꯐꯣꯔ
ꯍꯣꯏ ꯑ ꯑꯥꯎ ꯇꯥꯏꯌꯦ ꯍꯣꯏꯅꯦꯕ ꯃꯥꯅꯦ
ꯐꯤꯐꯇꯤ ꯐꯤꯐꯇꯤ ꯁ꯭ꯋꯥꯏꯗ ꯂꯩꯅꯉꯥꯏꯒꯤ ꯍꯣꯠꯅꯖꯅꯨ ꯑꯩꯈꯣꯏꯁꯨ ꯅꯨꯄꯥꯗꯀꯣ ꯑꯩꯈꯣꯏꯁꯦ ꯅꯨꯄꯥꯗ ꯑꯩꯈꯣꯏꯁꯤ ꯐꯥꯏꯚ ꯄꯣꯏꯟ ꯐꯣꯔ ꯑꯩꯁꯤ ꯍꯧꯖꯤꯛ ꯑꯩ ꯋꯥꯡꯕꯁꯤ ꯐꯥꯏꯚ ꯄꯣꯏꯟ ꯐꯥꯏꯚꯅꯦꯕꯀꯣ ꯑꯩ ꯋꯥꯡꯕꯁꯤꯁꯨ
ꯑꯥ
ꯑꯗꯨꯗ ꯑꯩꯒꯤ ꯋꯦꯠ ꯂꯩꯒꯗꯧꯕꯁꯤꯗꯤ ꯁꯤꯛꯁꯇꯤ ꯐꯥꯏꯚ ꯂꯩꯒꯗꯧꯕꯅꯦꯕ ꯁꯤꯛꯁꯇꯤ ꯐꯥꯏꯚ ꯁꯤꯛꯁꯇꯤ ꯐꯥꯏꯚ ꯇꯨ ꯁꯚꯦꯟꯇꯤ ꯂꯩꯒꯗꯧꯕꯅꯦꯕ
ꯑꯣ
ꯑꯗꯣ ꯍꯧꯖꯤꯛꯁꯦ ꯑꯩ ꯑꯦꯠꯇꯤ ꯆꯥꯛ ꯆꯥꯗꯕꯤꯗ ꯑꯩꯠꯇꯤ ꯌꯥꯎꯔꯕꯅꯤꯅ ꯌꯦꯡꯈ꯭ꯔꯣ ꯇ꯭ꯋꯦꯟꯇꯤ ꯀꯦ ꯖꯤꯁꯤ ꯂꯧꯊꯣꯛꯅꯉꯥꯏꯒꯤ ꯑꯃꯨꯛꯀ ꯂꯩꯕꯅꯦꯕ
ꯑꯣ ꯈꯪꯗ꯭ꯔꯦꯗ ꯑꯅꯣꯏꯕ ꯃꯤꯁꯤꯡꯅ ꯗꯥꯏꯇꯤꯡ ꯇꯧꯔꯁꯨ ꯌꯥꯝ ꯍꯦꯟꯅ ꯅꯣꯏꯅꯤꯡꯉꯦ ꯑꯀꯪꯕꯁꯤꯡꯗꯤ ꯈꯖꯤꯛ ꯌꯥꯝꯅ ꯆꯥꯔꯁꯨ ꯅꯣꯏꯈꯠ ꯇꯦ ꯌꯥꯝ ꯐꯔꯦ ꯑꯩꯗꯤ ꯀꯪꯅꯤꯡꯕꯅ ꯂꯣꯏꯔꯦꯅꯦ
ꯑꯣ ꯅꯪ ꯀꯪꯅꯤꯡꯉꯒꯗꯤ ꯑꯩꯗꯤ ꯑꯩꯗꯤ ꯁꯥꯟꯅꯕ ꯆꯠꯂꯒꯗꯤ ꯑꯗꯨꯝ ꯀꯩꯅꯣ ꯀꯪ ꯊꯕꯅꯦꯕꯀꯣ ꯍꯧꯖꯤꯛꯁꯦ ꯋꯥꯟ ꯋꯤꯛ ꯆꯠꯇꯕꯒꯤ ꯀꯩꯅꯣ ꯇꯧꯕꯅꯦꯕ ꯑꯗꯣ ꯅꯪꯉꯣꯟꯗ ꯑꯩꯅ ꯀꯩꯅꯣꯝꯃ ꯍꯥꯏꯒꯦꯕ ꯐꯦꯠꯂꯣꯁꯀꯤ ꯃꯇꯥꯡꯁꯤꯗ ꯍꯧꯖꯤꯛꯀꯤ ꯃꯣꯏꯅ ꯑꯦꯗꯚꯔꯇꯥꯏꯁꯇ ꯇꯧꯕꯁꯤꯗ ꯅꯪ ꯍꯧꯖꯤꯛꯁꯤ ꯅꯪ ꯐꯥꯏꯚ ꯄꯣꯏꯟ ꯋꯥꯟ ꯇꯨ ꯐꯥꯏꯚ ꯇꯨ ꯐꯥꯏꯚ ꯄꯣꯏꯟ ꯇꯨꯒꯤ ꯆꯥꯡꯗ ꯑꯣꯏꯔꯒꯗꯤ ꯅꯪꯉꯣꯟꯗ ꯅꯣꯡꯃꯗ ꯆꯥꯒꯗꯧꯕ ꯀꯦꯂꯣꯔꯤꯁꯤ ꯋꯥꯟ ꯊꯥꯎꯖꯟ ꯇꯨ ꯍꯟꯗ꯭ꯔꯦꯠ ꯆꯥꯡꯗ ꯆꯥꯎꯕ
ꯑꯣ
ꯀꯦꯂꯣꯔꯤꯁꯦ
ꯑꯣ ꯑꯣ
ꯋꯥꯟ ꯊꯥꯎꯖꯟ ꯇꯨ ꯍꯟꯗ꯭ꯔꯦꯗ ꯋꯥꯟ ꯊꯥꯎꯖꯟ ꯆꯥꯕ ꯐꯥꯎꯕ ꯌꯥꯏ ꯑꯗꯨ ꯑꯣꯏꯔ ꯋꯥꯟ ꯊꯥꯎ ꯊꯥꯎꯖꯟ ꯆꯥꯔꯒꯗꯤ ꯅꯪ ꯖꯔ ꯀꯨꯝꯊꯒꯅꯤꯕ
ꯑꯣ ꯇꯧꯕ ꯍꯧꯔꯒꯦ ꯑꯗꯨꯗꯤ
ꯑꯋꯥꯔꯗ ꯑꯋꯥꯔꯗ ꯑꯃꯨꯛꯀ ꯆꯥꯔꯒꯗꯤ ꯌꯥꯗꯦꯀꯣ ꯑꯗꯨꯝ ꯑꯩꯈꯣꯏ ꯑꯩꯈꯣꯏꯁꯨ ꯀꯩꯅꯣꯝꯃ ꯑꯩꯒꯤꯁꯨ ꯀ꯭ꯂꯥꯏꯟ ꯑꯅꯤ ꯂꯩꯌꯦꯕ ꯑꯩꯁꯦ ꯑꯁꯤ ꯀꯩꯅꯣ ꯇꯧꯖꯔꯁꯨ ꯅꯣꯏ ꯏꯁꯥꯁꯤ ꯅꯣꯏꯌꯦ ꯆꯤꯡꯉꯦꯕꯀꯣ ꯅꯣꯏꯔꯁꯨ ꯋꯦꯠꯁꯤ ꯌꯥꯝꯃꯒꯁꯨ ꯑꯩꯒ ꯁꯥꯟꯅ ꯁꯥꯟꯅꯃꯤꯟꯅꯒꯗꯧꯕ ꯀ꯭ꯂꯥꯏꯟ ꯑꯍꯨꯝꯗꯤ ꯊꯝꯕꯅꯦꯕ
ꯑꯥꯎ
ꯑꯩꯒꯤ ꯒꯥꯔꯤ ꯌꯨꯝꯗꯒꯤꯅ ꯑꯩꯒꯤ ꯔꯦꯟꯗꯒꯤꯅ ꯑꯩꯈꯣꯏꯀꯤ ꯐꯤꯠꯅꯦꯁ ꯁꯦꯟꯇꯔꯐꯥꯎ ꯆꯠꯀꯗꯧꯕꯁꯦ ꯊꯥ ꯑꯃꯗ ꯌꯥꯝꯕ ꯅꯠꯇꯦ ꯅꯠꯇꯦꯕ ꯃꯣꯏꯅ ꯄꯤꯕꯁꯤꯗꯤ ꯃꯣꯏ ꯀꯟꯇꯤꯟ ꯃꯄꯨꯗꯨꯅ ꯑꯩꯉꯣꯟꯗꯥ ꯑꯩ ꯒꯥꯔꯤ ꯍꯥꯞꯅꯤꯡꯉꯥꯏꯒꯤ ꯒꯔꯤꯒꯤ ꯊꯥꯎꯒꯤꯗꯃꯛꯇ ꯈꯔ ꯈꯛꯇ ꯄꯤꯕꯅꯦꯕ ꯑꯩꯒꯤꯁꯨ ꯄꯥꯔꯠꯅꯔ ꯑꯣꯏꯍꯧꯕ ꯍꯥꯏꯗꯅ ꯑꯩꯈꯣꯏꯁꯨ ꯌꯥꯝ
ꯎꯝ ꯎꯝ
ꯑꯆꯝꯕ ꯑꯩꯈꯣꯏꯁꯤ ꯌꯥꯝꯅ ꯆꯥꯎꯕ ꯁꯂꯥꯛꯀꯨꯝꯕꯁꯤ ꯄꯨꯛ ꯊꯟꯒꯠꯅꯤꯉꯥꯏꯒꯤ
ꯍꯣꯏ ꯑꯗꯨꯗꯤ ꯑꯗꯨꯝ ꯆꯥꯏꯕ ꯑꯩꯈꯣꯏꯗꯣ ꯀꯩꯅꯣ ꯊꯥꯎꯗꯤ ꯍꯦꯟꯅ ꯆꯥꯗꯦꯕꯀꯣ ꯑꯩꯈꯣꯏꯗꯤ
ꯎꯝ ꯊꯥꯎ ꯑꯃ ꯁꯨꯛꯆꯥ ꯆꯥꯔꯨꯔꯅꯨ ꯑꯩꯗꯤ ꯑꯩꯈꯣꯏꯒꯤꯗꯤ ꯑꯩꯈꯣꯏ ꯁꯥꯟꯅꯕ ꯃꯤ ꯑꯩꯉꯣꯟꯗꯗꯤ ꯑꯩꯈꯣꯏ ꯑꯦꯗꯚꯥꯏꯁ ꯄꯤꯕꯁꯤꯗꯤ ꯆꯥꯛ ꯑꯃꯁꯤ ꯁꯨꯛꯆꯥ ꯆꯥꯍꯟꯗ꯭ꯔꯦ ꯑꯩꯈꯣꯏꯅ ꯀꯩꯅꯣ ꯇꯧꯗ꯭ꯔꯤꯕ ꯑꯦꯄ꯭ꯔꯨꯚ ꯇꯧꯗ꯭ꯔꯤꯕ ꯆꯥꯛꯁꯤ
ꯑꯣ ꯆꯥꯛ ꯁꯤ ꯀꯩꯅꯣ ꯅꯦ ꯌꯥꯝꯅꯥ ꯅꯣꯏ ꯈꯠꯄ ꯑꯗꯨꯒ
ꯎꯝ
ꯋꯦꯠꯁꯦ ꯍꯦꯟꯒꯠꯄ ꯃꯥꯜꯂꯦꯀꯣ ꯑꯗꯨꯗꯤ
ꯆꯥꯛꯁꯤ ꯆꯥꯛꯁꯤ ꯍꯣꯏ ꯑꯗꯨꯗꯣ ꯃꯤ ꯈꯔꯒ ꯅꯠꯇꯗꯤ ꯆꯥꯛꯁꯤ ꯆꯥꯎ ꯍꯥꯏꯌꯦ ꯈꯔꯗꯤ ꯆꯥꯒꯗꯧꯕꯅꯤ ꯆꯥꯛꯁꯤꯁꯨ ꯌꯥꯝꯅ ꯆꯥꯒꯅꯨꯕ ꯇꯦꯡꯀꯣꯠ ꯃꯆꯥ ꯑꯃꯗ ꯆꯥꯎꯔ ꯑꯩꯗꯤ ꯆꯥꯗꯦ
ꯑꯣ
ꯋꯥꯟ ꯋꯤꯛꯇ ꯑꯃꯨꯔꯛ ꯆꯥꯏ ꯆꯥꯕ ꯅꯨꯃꯤꯠꯇ ꯐꯨꯜ ꯊꯥꯎꯁꯨ ꯆꯥꯒꯅꯤ ꯂꯥꯝꯗꯦ
ꯑꯦ
ꯀꯔꯤꯁꯨ ꯂꯥꯝꯗꯦ ꯆꯥꯛꯇꯣ ꯑꯩꯅ ꯋꯥꯟ ꯋꯤꯛꯇ ꯑꯃꯔꯛ ꯆꯥꯏ ꯍꯥꯏꯕꯁꯤ ꯍꯦꯛ ꯍꯧꯒꯠꯀꯅꯤꯀꯣ
ꯎꯗꯤꯞ꯭ꯂꯥꯏꯗꯤꯒꯥꯏ ꯍꯥꯏꯈꯤꯗꯦ
ꯃꯤꯅ ꯁꯤꯌꯥꯁꯤꯠꯁꯤ ꯋꯦꯠꯂꯣꯁꯀꯤꯗꯃꯛꯇ ꯑꯗꯨ ꯊꯛꯑꯒ ꯐꯩ ꯐꯩ ꯍꯥꯏꯕꯁꯤ ꯅꯪ ꯑꯗꯨ ꯊꯛꯄꯗ ꯅꯤꯌꯣꯝ ꯆꯨꯝꯃꯒꯗꯤ ꯅꯪ ꯁꯤꯌꯥꯁꯤꯠ ꯊꯛꯄꯁꯨ ꯅꯪꯉꯣꯟꯗ ꯀꯥꯟꯅꯕ ꯐꯪꯒꯅꯤꯕ
ꯑꯣ ꯀꯩꯀꯩ ꯍꯥꯏꯕꯥ
ꯁꯤꯌꯥ ꯁꯤꯠ ꯍꯥꯏꯗꯅ ꯍꯧꯖꯤꯛ ꯍꯧꯖꯤꯛ ꯐꯦꯁꯕꯨꯛꯇ ꯀꯔꯤꯗ ꯑꯗꯨꯝ ꯋꯦꯠ ꯂꯣꯁ ꯑꯣꯏꯕꯅꯦ ꯁꯤꯌꯥ ꯁꯤꯠ ꯍꯥꯏꯗꯅ ꯑꯗꯨꯝ ꯀꯩꯅꯣ ꯇꯧꯋꯦꯕꯀꯣ ꯍꯣꯜ ꯅꯥꯏꯠ ꯑꯃꯥ ꯏꯁꯤꯡꯗ ꯏꯁꯄꯨꯟ ꯏꯁꯀꯨꯞ ꯃꯆꯥ ꯑꯃ ꯊꯝꯒꯅꯤ ꯑꯗꯨꯒ ꯊꯛꯀꯗꯧꯕꯅꯦꯕꯀꯣ
ꯍ ꯍ ꯍ ꯑꯣ ꯍꯥꯎꯔꯦ ꯍꯣꯏ
ꯑꯗꯨꯒꯤꯁꯤ ꯑꯗꯨ ꯊꯛꯑꯣ ꯍꯥꯏꯕꯗꯤ ꯑꯅꯝꯕꯅꯤ ꯍꯥꯏꯅꯩ ꯑꯗꯨ ꯋꯦꯠꯂꯣꯁꯀꯤꯗ ꯑꯗꯨꯗ ꯗꯤꯇꯣꯛꯁ ꯁꯦꯝꯃꯒ ꯊꯥꯛꯑꯁꯨ ꯌꯥꯏ ꯑꯗꯨꯝ ꯍꯥꯏꯅꯕ ꯑꯗꯨ ꯑꯣꯏꯔꯁꯨ ꯑꯗꯨꯒꯤꯗꯨ ꯅꯪ ꯍꯦꯛ ꯑꯌꯨꯛ ꯉꯟꯇꯥ ꯍꯧꯒꯠꯄꯁꯤ ꯁꯤꯗ ꯑꯗꯨ ꯊꯛꯈ꯭ꯔꯣ ꯌꯥꯔꯦ ꯀꯣ ꯀꯔꯤꯁꯦ ꯕ꯭ꯔꯦꯛꯐꯥꯁ ꯑꯗꯨꯗꯤ ꯑꯗꯨ ꯈ ꯑꯗꯨ ꯊꯛꯈ꯭ꯔ ꯌꯥꯔꯦ ꯑꯗꯨꯝ ꯄꯨꯛꯇꯣ ꯊꯟꯒꯠꯄꯅꯦꯕ ꯑꯗꯨ ꯊꯥꯛꯄꯁꯦ ꯆꯥꯛ ꯂꯥꯝꯕꯗꯤ ꯖꯤꯂꯤꯒꯤ ꯖꯤꯂꯤꯒꯤ ꯇꯥꯏꯞꯇ ꯇꯧꯕꯅꯦꯕꯀꯣ ꯃꯥꯁꯦ
ꯑꯥ
ꯑꯗꯨ ꯑꯗꯨ ꯊꯛꯈ꯭ꯔꯣ ꯑꯌꯨꯛ ꯉꯟꯇꯥꯗꯨꯗ ꯅꯪ ꯕ꯭ꯔꯁ ꯀꯔꯤꯀꯥ ꯇꯧꯕ ꯃꯇꯨꯡꯗꯨꯗ ꯌꯥꯔꯦ ꯑꯗꯨꯝ ꯑꯗꯨꯒ ꯆꯥꯛꯀꯤ ꯃꯍꯨꯠꯇ ꯑꯣ ꯑꯣꯠꯁꯇꯣ ꯂꯩꯌꯦ ꯍꯧꯖꯤꯛꯀꯥꯟꯗꯤ ꯅꯣꯏ ꯅꯣꯏ ꯀꯩꯅꯣ ꯅꯪ ꯆꯥꯛ ꯀꯔꯤ ꯀꯔ ꯅꯪ ꯑꯗꯨꯝ ꯑꯗꯨ ꯆꯥꯕ ꯂꯣꯏꯔꯒ ꯈꯔ ꯋꯥꯛ ꯑꯥꯎꯠꯒꯨꯝꯕ ꯇꯧꯔꯣ ꯔꯟꯅꯤꯡ ꯇꯧꯒꯦꯔꯥ ꯈꯔ ꯖꯣꯒꯤꯡ ꯈꯔ ꯆꯣꯡꯕ ꯈꯣꯠꯄ ꯇꯧꯔ ꯍꯨꯃꯥꯡ ꯈꯔ ꯂꯧꯊꯣꯛꯑꯒ
ꯑꯣ ꯅꯁꯥꯗꯨ ꯑꯗꯨꯝ ꯍꯨꯃꯥꯡꯈꯣꯏꯗ ꯇꯩꯊꯣꯛꯑꯒ ꯐ꯭ꯔꯦꯁ ꯑꯁꯥꯗ ꯑꯣꯏꯍꯜꯂꯒ ꯑꯣꯠ ꯁꯀꯨꯞ ꯑꯃ ꯆꯥꯔꯣ ꯁꯀꯨꯞ ꯑꯌꯨꯛꯇꯗꯤ ꯑꯅꯤ ꯆꯥꯔꯣ ꯁꯪꯒꯣꯝ ꯏꯁꯀꯨꯞ ꯑꯃꯒ
ꯑꯣ
ꯑꯗꯨꯒ ꯑꯗꯨꯝ ꯑꯗꯨꯒꯤ ꯑꯌꯨꯛꯀꯤ ꯀꯩꯅꯣꯁꯤ ꯌꯥꯍꯟꯈ꯭ꯔꯣ ꯑꯌꯨꯛꯀꯤꯆꯥꯛ ꯑꯣꯏꯍꯟꯈ꯭ꯔꯣ ꯅꯨꯡꯗꯥꯡꯗ ꯑꯃꯨꯛꯀ ꯌꯦꯔꯨꯝ ꯑꯃꯗꯤ ꯌꯥꯎꯍꯜꯂꯣꯕ ꯌꯦꯔꯨꯝ ꯑꯅꯤ ꯃꯅꯨꯡꯒꯤ ꯖꯦꯂꯣꯗꯣ ꯍꯨꯟꯗꯣꯛꯑꯣ ꯑꯃ ꯆꯥꯎ ꯑꯃꯗꯨ ꯑꯅꯤ ꯑꯃꯖꯣꯗꯨ ꯃꯅꯨꯡꯒꯤ ꯖꯦꯂꯣꯗꯨ ꯑꯃꯈꯛ ꯆꯥꯒꯗꯧꯕ ꯑꯃꯗꯨꯗꯤ ꯍꯨꯟꯗꯣꯛꯈ꯭ꯔꯣ ꯅꯣꯡꯃꯗ ꯑꯅꯤ ꯑꯗꯨꯒꯤꯁꯨ ꯀꯩꯅꯣ ꯑꯣꯏꯌꯦꯕ ꯐꯦꯠꯇ ꯌꯥꯝꯅ ꯀꯥꯏꯕꯀꯣ ꯑꯃꯗꯨꯗꯤ ꯑꯅꯤ ꯆꯥꯔꯒꯗꯤ ꯍꯧꯖꯤꯛꯀꯤ ꯅꯪꯅ ꯆꯥꯒꯗꯕ ꯗꯥꯏꯠ ꯄ꯭ꯂꯥꯟ ꯁꯦꯝꯃꯛꯀꯗꯧꯕꯁꯤ
ꯎꯝ
ꯑꯃꯨꯛꯀ ꯑꯋꯥꯔ ꯆꯠꯀꯗꯧꯕ ꯑꯗꯨꯒꯤ ꯑꯗꯨꯃ ꯆꯥꯈ꯭ꯔꯣ ꯑꯗꯨꯝ ꯌꯥꯔꯦ ꯅꯣꯡꯃ ꯑꯌꯨꯛꯀꯤꯗꯨꯅ ꯑꯗꯨꯝ ꯑꯣꯏꯍꯟꯈ꯭ꯔꯣ ꯀꯔꯤꯁꯨ ꯂꯥꯝꯃꯣꯏꯕ ꯑꯩꯉꯣꯟꯗꯗꯤ ꯀꯔꯤꯁꯨ ꯆꯥꯛ ꯂꯥꯝꯕ ꯄꯣꯛꯇꯦ ꯑꯗꯨꯒ ꯅꯨꯡꯗꯥꯡꯗꯁꯨ ꯅꯨꯡꯗꯥꯡꯗꯗꯤ ꯑꯃꯨꯛꯀ ꯆꯝꯐꯨꯠꯁꯤ ꯑꯗꯨ ꯆꯥꯔꯤꯕ ꯆꯝꯐꯨꯠ ꯈꯔ ꯆꯥꯒꯅꯤ ꯑꯣꯔ ꯏꯁꯀꯨꯞ ꯑꯃ ꯍꯥꯎꯅꯉꯥꯏꯒꯤ ꯁꯪꯒꯣꯝ ꯈꯔ ꯍꯥꯞꯀꯅꯤ ꯑꯗꯨ ꯆꯥꯊꯣꯛꯑꯒ ꯑꯗꯨꯝ ꯇꯨꯝꯃꯅꯤ ꯑꯗꯨꯝ ꯌꯥꯔꯦ
ꯑꯣ
ꯑꯗꯨ ꯅꯪ ꯐꯥꯔꯁ ꯗꯦ ꯁꯦꯀꯦꯟ ꯗꯦ ꯋꯥꯟ ꯋꯤꯛ ꯐꯥꯎꯕꯗꯤ ꯅꯪ ꯍꯩꯅꯔꯣꯏ ꯑꯗꯨꯒ ꯇꯣꯏꯅ ꯑꯗꯨꯝ ꯇꯧꯔꯛꯄ ꯃꯇꯝꯗꯗꯤ ꯑꯗꯨꯝ ꯍꯩꯅꯔꯛꯀꯅꯦꯕ
ꯍꯣꯏ ꯍꯣꯏ ꯇ꯭ꯔꯥꯏ ꯇꯥꯊꯛꯑꯒꯦ ꯑꯩꯗ ꯍꯌꯦꯡꯩꯅ ꯍꯥꯎꯔꯒ
ꯑꯩꯈꯣꯏꯒꯤꯗꯤ ꯑꯃꯨꯛꯀ ꯑꯌꯨꯛ ꯉꯟꯇꯥ ꯍꯧꯒꯠꯂꯒ ꯑꯃꯨꯛ ꯁꯥꯟꯅꯕꯅꯤꯅ ꯑꯩꯈꯣꯏ ꯆꯥꯐꯝ ꯁꯄ꯭ꯂꯤꯃꯦꯟ ꯃꯌꯥꯝꯁꯤꯗꯤ ꯍꯥꯏꯔꯒꯁꯨ ꯅꯪꯉꯣꯟꯗꯗꯤ ꯀꯥꯟꯅꯔꯣꯏꯕ ꯅꯪ ꯔꯟꯅꯤꯡꯒꯨꯝꯕ ꯁꯥꯟꯅꯗꯕꯅꯤꯅꯀꯣ ꯀꯥꯟꯅꯕ ꯑꯣꯏꯔꯒꯗꯤ ꯍꯤꯗꯥꯛ ꯃꯌꯥꯝꯗꯣ ꯑꯩ ꯆꯥꯕ ꯁꯤꯖꯤꯟꯅꯕ ꯃꯈꯩꯗꯣ ꯍꯥꯏꯕꯤꯔꯒ ꯅꯪ ꯁꯖꯤꯛꯁꯤ ꯌꯨꯁ ꯇꯧ ꯀꯥꯟꯅꯕꯅꯦ
ꯍꯣꯏꯅꯦ ꯁꯅꯒꯦꯅꯗꯤ ꯈꯜꯂꯨꯔꯕꯅꯦꯕꯀꯣ ꯑꯗꯣ ꯃꯤ ꯑꯇꯣꯞꯄꯁꯤꯡꯅ ꯎꯝ ꯑꯁ ꯋꯥꯅꯕ꯭ꯔꯅꯦ